ꯊꯔꯕꯣ
ꯇꯥꯔꯦ ꯇꯥꯔꯦ
ꯆꯀꯣꯕ
ꯇꯨꯋ ꯉꯁꯥꯏ ꯀꯥꯡꯁꯣꯏ ꯀꯥꯡꯁꯣꯏꯗꯣꯏ ꯑꯣꯏꯅ ꯇꯧꯔꯦꯗꯅ
ꯀꯥꯡꯁꯣꯏ ꯉꯔꯥꯎꯕ ꯌꯥꯎ ꯌꯥꯎꯗ꯭ꯔꯕꯔꯣ
ꯑꯁ ꯌꯥꯎꯗꯦꯗꯕꯣ
ꯈꯔ ꯍꯨꯔꯥꯡꯒꯦꯗ ꯍꯥꯏꯗ꯭ꯔꯒ
ꯀꯥꯏꯗꯦꯕ ꯔꯥꯗꯣꯏꯅꯣ ꯅꯣꯡ ꯆꯨꯕ꯭ꯔꯣ
ꯁꯨꯗꯦꯗ ꯐꯦꯔ ꯃꯀꯣꯅꯍꯨꯣꯟ ꯅꯣꯡ ꯁꯨꯔꯗꯤ ꯎꯝ
ꯇꯥꯗꯦꯗ ꯑꯩꯅ ꯁꯣꯝ ꯅꯥꯀꯟꯗ ꯆꯨꯒꯦ ꯇꯧꯕꯁꯤꯗ ꯑꯩꯁꯦ ꯆꯨꯈ꯭ꯔꯁꯤ
ꯑꯣ ꯑꯩꯈꯣꯏ ꯑꯃꯝ ꯁꯨꯒꯦ ꯇꯧꯕ꯭ꯔꯣ
ꯑꯥ
ꯈꯣꯏꯔꯣꯝꯕꯨ ꯁꯨꯔꯗꯤ ꯐꯩꯅꯦ ꯂꯧꯁꯤꯡꯗꯣ
ꯑ ꯑꯗꯨꯅꯤ ꯍꯥꯏꯁꯦ ꯇꯝꯆꯥꯥ ꯍꯨꯣꯏꯒꯤꯗꯤ ꯍꯪꯆꯤꯠ ꯍꯨꯜꯂꯅꯤ ꯎꯝꯝ
ꯀꯝ ꯂꯕꯣ
ꯀꯝꯕꯅꯕꯨꯅꯣ ꯍꯪꯗꯦ ꯍꯪꯆꯤꯠ ꯍꯨꯜꯂꯅꯤ ꯍꯥꯏ
ꯃꯣꯏ ꯂꯧꯁꯤ ꯌꯥꯝ ꯂꯩꯇ꯭ꯔꯦ
ꯀ ꯀꯥꯏ ꯈꯥꯏꯁ ꯈꯔꯕ ꯍꯥꯏꯗ
ꯆꯥꯂꯧ ꯃꯅꯤꯡꯒꯤꯗꯨꯒ ꯁꯤꯒꯤ ꯑꯩꯈꯣꯏꯒꯤ ꯄꯅꯨꯡꯒꯤꯗꯨꯇ ꯉꯥꯏꯔ ꯀꯩꯅꯣ
ꯑꯇꯩ ꯂꯩꯇꯦ ꯃꯣꯏ ꯂꯧ
ꯀꯥꯏ ꯁꯒꯒꯦ
ꯃꯣꯏꯗꯤ ꯂꯧ ꯌꯥꯝ ꯂꯩꯇ꯭ꯔꯅꯣ
ꯀꯅꯥꯅꯣ ꯂꯧ ꯌꯥꯝ ꯂꯩꯃꯤꯗꯣ
ꯂꯩꯇꯦꯗ ꯕꯥꯁꯧ ꯍꯣꯏꯗꯨ ꯀꯌꯥ ꯂꯩꯇꯦ
ꯑꯣ ꯑꯩ ꯂꯧ ꯑꯩꯗꯤ ꯃꯣꯏ ꯂꯩꯕ꯭ꯔꯥ ꯈꯜꯂꯨꯔꯒ
ꯂꯧ ꯂꯩꯇꯦ ꯑꯩ ꯁꯪꯉꯝ ꯑꯍꯨꯝ ꯃꯌꯥꯗ ꯌꯔꯝꯒꯅꯤ ꯇꯊꯒ
ꯑꯣ
ꯁꯪꯝ ꯂꯧꯈꯥꯏꯅꯦ ꯍꯥꯏꯕ ꯀꯗꯅꯨꯡꯉꯥꯏꯔꯅꯤꯣꯂꯣ ꯃꯅꯤꯡꯒꯤꯗꯣ
ꯑꯣ
ꯈꯨꯜꯂꯧꯒꯅꯤ
ꯎꯝ
ꯑꯗꯨꯒ ꯄꯂꯣꯝꯗ ꯃꯣꯏꯒꯤ ꯃꯐꯝ ꯑꯍꯨꯝꯅꯤꯗꯅ
ꯎꯝ
ꯈꯨꯂꯧ ꯑꯅꯤ ꯑꯃꯒ
ꯎꯝ
ꯑꯥ ꯁꯂꯝꯗꯨꯗꯣ ꯑꯃꯒ ꯃꯐꯝꯗꯤ ꯑꯇꯥꯡꯕꯥꯛꯄꯣꯏꯕ
ꯁꯂꯝꯗꯁꯨꯣꯝ ꯂꯩꯔꯤꯕꯖꯦ
ꯁꯔꯕꯗꯝ ꯂꯩꯒꯦꯔꯁꯤꯦ
ꯎꯝ
ꯉꯥꯏꯍꯥꯛ ꯈꯪꯗ꯭ꯔꯤꯕꯚ ꯍꯥꯏꯖꯔ
ꯈꯪꯗꯦ
ꯁꯥꯂꯝꯗꯝꯝ ꯂꯩ ꯃꯈꯥ ꯂꯧꯕꯨꯛꯇꯤ ꯏꯁꯤꯡ ꯑ ꯑꯃꯨꯛꯇ ꯂꯩꯇ꯭ꯔꯤꯕꯣ
ꯑꯇ
ꯅꯣꯏꯒꯤ ꯌꯥꯔ ꯍꯤꯡꯒꯣꯜ ꯃꯅꯨꯡꯒꯤ ꯆꯨꯞꯇ ꯀꯣꯏꯅꯕ ꯍꯧꯗ꯭ꯑꯦ
ꯍꯧꯗ꯭ꯔꯤꯗ ꯑꯗꯨꯗꯤ ꯍꯤꯡꯒꯣꯜ ꯂꯣꯏ ꯑꯣꯣꯟꯕꯅꯦꯦ
ꯑꯗꯨꯗꯤ
ꯎꯝ
ꯂꯧꯎꯗꯗ꯭ꯔꯦꯕ
ꯎꯅꯗ꯭ꯔꯦ
ꯅꯣꯏꯗꯤ ꯑꯝꯇ ꯍꯧꯧꯗ꯭ꯔꯤꯕꯣ
ꯍꯗ꯭꯭ꯔꯔꯤ
ꯊꯦꯡꯉꯕꯅꯤꯅꯦ
ꯊꯦꯡꯉꯦ ꯅꯣꯡ ꯍꯧꯖꯤꯛ ꯈ ꯈ ꯇꯥꯏꯁꯤꯦ
ꯅꯣꯡ ꯅꯣꯡ ꯇꯥꯏ ꯇꯕ ꯍꯔꯕꯠ
ꯎꯝ
ꯈꯔ ꯍꯥꯏꯖꯔꯗꯤ ꯐꯗꯧꯅꯤ
ꯍꯇꯅꯤꯅꯦ
ꯝ ꯖꯝ ꯅꯝꯇꯛ
ꯖꯝ ꯖꯝꯝ ꯇꯞꯝꯇ ꯇꯥꯛꯂꯛꯑꯗꯤ ꯐꯗꯧ ꯇꯧꯔꯤꯁꯦ ꯅꯠꯇ꯭ꯔꯣ
ꯃꯥꯅꯦ ꯂꯧ ꯊꯦꯡꯉꯅꯤꯕ
ꯂꯧꯗꯤ ꯁꯣꯏ ꯁꯨꯡꯀꯣꯏ ꯁꯣꯏꯗꯦ ꯑꯁ ꯂꯧ ꯊꯦꯡꯕ ꯅꯠꯇꯦꯕꯉꯣ ꯌꯥꯔꯨꯗ꯭꯭ꯔꯥ ꯈꯪꯗꯦꯅꯦ
ꯍꯧꯖꯤꯛꯀꯤ ꯃꯇꯝꯁꯤꯔꯥ
ꯍꯣꯏ ꯅꯣꯏ ꯊꯕꯛ ꯂꯩꯕ꯭ꯔꯣ
ꯀꯩꯒꯃꯤꯠꯇꯔꯣ
ꯎꯇꯦ ꯇꯪ ꯉ ꯁꯤꯕꯣ ꯍꯧꯖꯤ ꯄꯨꯕ
ꯂꯩꯇꯦꯗ ꯍꯣꯏ
ꯅ ꯀꯠꯇ ꯗꯕꯤꯗꯤꯁꯀ ꯑꯣꯝ ꯖꯨꯅꯔ ꯑ ꯍꯣꯏ
ꯄꯨꯡ ꯄꯨꯡ ꯀꯌꯥ ꯇꯨ ꯀꯦ
ꯄꯨꯡ ꯑꯩꯗꯤ ꯃꯨꯠꯀꯤ ꯃꯈꯥ ꯄꯣꯂꯦꯗ
ꯒꯦꯝꯁꯨ ꯇꯧꯗ꯭ꯔꯃꯤꯅ
ꯑꯇꯣꯝꯅꯇꯨꯝꯈ ꯉꯁꯥꯏ ꯅꯨꯡꯊꯤꯤꯟ ꯇꯨꯝꯕꯅꯦ ꯍꯧꯖꯤꯛ ꯂꯩꯔꯤꯁꯦ ꯊꯕꯛ ꯀꯧ ꯋꯥꯅ ꯍꯥ
ꯌꯥꯝ ꯅꯨꯡꯉꯥꯏꯕ ꯈꯔ ꯍꯥꯏꯔꯛꯑꯣꯕ ꯐꯨꯅꯕꯒꯤ ꯀꯥꯞꯅꯕꯒꯤ
ꯍꯤꯟꯗꯤ ꯐꯤꯂꯝꯂꯝꯗ꯭ꯔ
ꯍꯤꯟꯗꯤ ꯍꯤꯟꯗꯤ ꯑꯃꯗꯤ ꯏꯪꯂꯤꯁ ꯇ
ꯏꯪꯂꯤꯁꯇꯗꯤ ꯌꯦꯡꯗꯦꯗ ꯍꯤꯟꯗꯤꯅ ꯀꯝ ꯌꯦꯡꯉꯦ
ꯖꯤ ꯐꯥꯏꯚꯇꯣ ꯍꯥꯞꯆꯤꯜꯂꯨꯔꯕꯅꯤꯅ ꯄꯩꯁꯥꯗꯨꯣ ꯄꯥꯝꯃꯨꯔꯦꯅꯦ
ꯖꯤ ꯐꯥꯏꯕ ꯀꯗꯔꯥ
ꯑꯥ ꯑꯗꯨ ꯌꯦꯡꯊꯣꯛꯀꯦ ꯇꯧꯕꯅꯤ ꯑꯅꯦ
ꯑꯩ ꯍꯤꯟꯗꯤꯅ ꯅꯝ ꯐꯪꯗꯥꯏꯅꯦ
ꯖꯤ ꯐꯥꯏꯚ ꯑꯩꯠꯇꯤ ꯑꯌꯥꯝ ꯃꯑꯣꯡꯗꯤ ꯐꯪꯤ ꯐꯪꯉꯦ ꯑ ꯏꯪꯂꯤꯁꯁꯨ ꯐꯪꯉꯦ
ꯎꯝ ꯑꯪꯂꯤꯁꯇ ꯀꯩꯀꯩ ꯐꯤꯂꯝꯗꯣꯏ ꯀꯌꯥ
ꯑꯩꯁꯨ ꯄꯩꯁꯥ ꯍꯥꯞꯆꯜꯂꯨꯕꯅꯦꯕ
ꯎꯝ ꯎꯝ ꯌꯦꯡꯗ꯭ꯔꯦ ꯋꯥꯔꯀꯜꯁꯨ
ꯋꯑꯥꯜ ꯀꯤꯞꯞ ꯌꯦꯗꯤ ꯚꯔꯖꯤꯟꯒꯨꯝꯕ ꯂꯩꯔꯀꯥꯟꯗ ꯈꯔ ꯌꯦꯡꯉꯤ ꯑꯩꯈꯣꯏꯗꯤ ꯕꯔꯠ ꯅꯦꯃꯥꯔꯅꯤꯅ
ꯑꯥꯎ ꯍꯣꯁꯄꯤꯇꯥꯜ ꯅꯨꯄꯤ ꯈꯇꯅꯕꯅꯤ
ꯕꯣꯟ ꯒꯤꯔꯣꯟ
ꯍꯣꯏ ꯃꯦꯁꯤꯗ ꯉꯥꯎꯕ ꯍꯥꯏꯇꯥꯔꯦ ꯃꯣꯏꯅ ꯑꯩꯅ ꯔꯣꯅꯥꯜꯗꯣꯗ ꯑꯩꯅ ꯍꯥꯏꯖꯩ ꯔꯣꯅꯥꯜꯗꯣ ꯭ꯔꯖꯤꯜ ꯔꯣꯅꯥꯜꯗꯣ ꯀ ꯅꯦꯃꯥꯜꯂꯤꯗ ꯂꯩꯌꯦꯕ ꯕ꯭ꯔꯥꯖꯤꯜ ꯄꯣꯔꯔꯒꯗꯤ ꯕ꯭ꯔꯖꯤꯜꯒ ꯀꯩꯅꯣꯒ ꯄꯣꯔꯔꯒꯗꯤ ꯑ ꯄꯣꯔꯇꯨꯒꯜꯒ ꯄꯣꯛꯈ꯭ꯔꯦ ꯈꯜꯂꯁꯦꯕ
ꯎꯝ
ꯄꯣꯠꯇꯨ ꯑꯗꯨ ꯑꯅꯤꯗꯣ ꯄꯣꯛꯈ꯭ꯔꯒꯗꯤ ꯑꯩ ꯍꯥꯏꯁꯦ ꯐ꯭ꯔꯥꯟꯁꯇ ꯂꯩꯅꯤꯁꯤꯅꯦ ꯑꯩ ꯑꯥꯔꯖꯦꯟꯇꯤꯅꯥꯗꯤ ꯁꯨꯡꯂꯩ ꯂꯩꯔꯣꯏꯁꯤꯨꯝ ꯌꯦꯡꯅ ꯇꯥꯔꯦ ꯑꯩꯅ ꯗꯦ ꯇ꯭ꯋꯤ ꯇ꯭ꯋꯦꯟꯇꯤꯗ ꯐꯥꯏꯅꯦꯜ ꯂꯩꯕꯅꯦꯕ ꯅꯣꯏ ꯂꯥꯛꯇꯣꯏ ꯅꯠꯇ꯭ꯔꯥ ꯁꯤꯅꯦꯕ ꯑꯩ ꯍꯥꯏꯁꯦ ꯂꯥꯛꯀꯅꯤ ꯁꯤꯅꯦꯕ ꯑꯗꯨꯗꯤ ꯗꯦ ꯇ꯭ꯋꯇꯤ ꯗꯦꯠ ꯇ꯭ꯋꯦꯟꯇꯤ ꯋꯥꯟꯗ ꯈꯪꯒꯅꯤ ꯁꯤꯅꯦ ꯃꯣꯏꯗ ꯍꯥꯏꯝꯁꯤ
ꯀꯌꯥ ꯇ꯭ꯋꯦꯟꯇꯤ ꯊ꯭ꯔꯥꯎ ꯐꯥꯏꯅꯦꯕꯨꯣ
ꯍꯣꯏ ꯇꯗꯤꯤꯗ ꯎꯝ ꯑꯗ ꯀ ꯈꯅꯕꯅꯦ ꯉꯡꯟ ꯉꯥꯝ ꯄꯣꯟꯇꯦꯅꯦ ꯉꯁꯤ ꯀꯣꯁꯤ ꯌꯥꯛꯒꯅꯤ
ꯃꯦꯈꯂꯤ ꯍꯔꯗ ꯔꯃꯅꯤꯕ
ꯈꯪꯗꯦ ꯄꯣꯔꯇꯨꯒꯜꯁꯦ ꯑꯩ ꯌꯥꯗꯦꯗ ꯏꯌꯥ ꯌꯥꯗꯦ ꯕ꯭ꯔꯔꯖꯤꯜ ꯌꯥꯔꯤ ꯕ꯭ꯔꯔꯖꯤꯜ ꯕꯤꯅꯤꯁꯤ ꯖꯨꯅꯤꯌꯔꯅꯒ ꯅꯦꯒꯥꯔꯤꯒꯗꯤ ꯌꯥ ꯑꯗꯒꯤ ꯀꯩꯔꯤꯕ ꯅꯨꯄꯥ ꯑꯃ ꯏꯟꯖꯨꯔꯤꯗ ꯂꯩꯈꯤꯕꯗꯣ ꯀꯩꯕ
ꯇꯄꯤꯟꯍꯥ
ꯑꯥ ꯃꯣꯏꯅꯒ ꯇꯧꯒ ꯍꯥꯏꯔꯤꯁꯤꯗꯤ
ꯌꯦꯡꯕ꯭ꯔꯥꯕ ꯈꯔ ꯈꯥ ꯅꯪꯕꯨ
ꯌꯦꯡꯉꯦ ꯕ꯭ꯔꯖꯤꯜ ꯐꯖꯩꯍꯦ ꯑꯩꯈꯣꯏ ꯑꯩꯈꯣꯏ ꯇꯗꯥ ꯍꯣꯏꯗ ꯑꯩ ꯕꯔꯖꯤꯜꯒꯨꯝꯕ ꯄꯣꯔꯇꯨꯒꯜ ꯒꯨꯝꯕ ꯑꯩ ꯂꯩꯔꯀꯥꯟꯗ ꯌꯦꯡꯉꯦ ꯐ꯭ꯔꯥꯟꯁꯇꯤ ꯑꯩ ꯃꯦꯠꯁ ꯑꯃꯐꯥꯎ ꯌꯦꯡꯗ꯭ꯔꯤ
ꯊꯒꯥꯏ ꯌꯦꯅ ꯃꯔꯥꯏ ꯃꯤꯇꯩꯁꯨ
ꯑꯍꯤꯡ ꯑꯍꯤꯡ ꯑꯌꯨꯛꯀꯨꯝꯕ ꯑꯩꯈꯣꯏ ꯕꯥꯈꯣꯏꯅꯤꯒꯨꯝꯕ ꯌꯦꯡꯕ ꯑꯗꯨꯃꯥꯏꯅ
ꯃꯤ ꯄꯨꯂꯞꯛꯇꯤ ꯌꯦꯡꯗ꯭ꯔꯦꯕ ꯉꯍꯋꯥꯏꯗ
ꯉꯍꯥꯟꯋꯥꯏꯒꯤ ꯇꯥꯏꯞꯇ ꯍꯧꯖꯤꯛꯇꯤ ꯌꯨꯝ ꯌꯨꯝꯗ ꯇꯤꯚꯤ ꯂꯩꯅꯔꯕꯅꯤꯅ ꯌꯦꯉꯗ꯭ꯔꯔꯤ ꯑꯗꯨꯅ ꯅꯨꯡꯉꯥꯏꯇꯦꯕ ꯃꯤ ꯌꯥꯝꯃꯀꯥꯟ ꯅꯨꯡꯉꯥꯏ
ꯂꯥꯎ ꯈꯣꯠꯇꯅ ꯇꯧꯔꯒ ꯈꯔꯛꯄꯄꯅꯤ ꯑꯁ ꯍꯣꯁꯇꯦꯜꯗ ꯒꯥꯔꯤ ꯂꯣꯏꯕꯤꯅꯦ
ꯅꯅꯨꯡ ꯑꯕꯅꯦ ꯍꯣꯁꯇꯦꯜꯗꯤ ꯌꯦꯡꯕ
ꯍꯣꯁꯇꯦꯜꯗ ꯀꯩꯅꯣ ꯄ꯭ꯔꯣꯖꯦꯛ ꯈꯔ ꯀꯥꯞꯄꯤꯕ ꯃꯤ ꯁꯥꯇ꯭ꯔꯒꯤ ꯄꯩꯁꯥ ꯈꯔꯒꯠ ꯈꯥꯏꯒꯠꯅ ꯂꯩꯔꯒ
ꯎꯝ
ꯅꯣꯏ ꯃꯇꯝꯗꯨꯗꯣ ꯀꯩꯅꯣ ꯇꯧꯈ꯭ꯔꯤꯁꯦ ꯋꯥꯔꯜ ꯀꯞ ꯀꯥꯞꯈ꯭ꯔꯤꯁꯦ ꯋꯥꯀꯞ ꯇꯧꯒꯔꯤꯖꯦ ꯍꯣꯁꯇꯦꯜ ꯂꯩꯀꯥꯗ
ꯈꯪꯗꯦ ꯅꯠꯇꯦ ꯅꯠꯇꯦꯗ ꯇꯨ ꯊꯥꯎꯖꯟ ꯑꯩꯠꯇꯤꯟꯗ ꯑꯃ ꯇꯧꯔꯦ ꯇ꯭ꯋꯦꯟꯇꯤ ꯇ꯭ꯋꯦꯟꯇꯤ ꯇꯨꯗ ꯑꯃ ꯇꯧꯔꯦ
ꯎꯝ
ꯑꯩꯥꯏꯇꯤꯟꯗꯅ ꯐ꯭ꯔꯥꯟꯁꯇ ꯂꯧꯕꯔꯣ
ꯑ
ꯇ꯭ꯋꯦꯟꯇꯤ ꯇꯨꯅ ꯀꯩꯅꯣꯅ ꯑꯔꯖꯦꯟꯇꯤꯅꯥꯅ ꯃꯅꯤ ꯁꯨꯝ ꯐꯥꯏꯅꯦꯜ ꯇꯥꯛꯊꯣꯛ ꯃꯥꯟꯗ꯭ꯔꯣ
ꯃꯥꯜꯂꯦ ꯑꯗꯣ ꯀꯩꯅꯣꯒꯤꯁꯨ ꯁꯨꯝ ꯂꯤꯡꯉ ꯀꯩꯅꯣ ꯕ꯭ꯔꯥꯖꯤꯜꯒꯤꯁꯨ ꯂꯤꯡꯕꯗꯤ ꯐꯥꯕ ꯍꯥꯏꯗꯤ ꯁꯨꯝ ꯐꯖꯔꯤꯑꯕ ꯅꯍꯥꯟ ꯖꯄꯥꯟꯒꯤꯗꯣ ꯄꯠ ꯇꯛꯁꯜꯂꯤ ꯀꯩꯅꯣ ꯆꯣꯔꯣ ꯆꯣꯔꯣ
ꯑꯥꯔꯖꯦꯟꯇꯤꯅꯥꯒ ꯕꯔꯖꯤꯟꯒ ꯇꯥꯗꯣꯏꯅꯦ
ꯎꯝ ꯑꯗꯨꯗ ꯈꯥꯡꯒꯅꯤ ꯑꯩ ꯅꯣꯔꯋꯦ ꯂꯩꯍꯧꯗꯧ ꯃꯥꯜꯂꯦ
ꯅꯣꯋꯦꯕꯨꯗꯤ ꯂꯩꯍꯧꯔꯅꯤ ꯔꯥꯎꯟ ꯑꯣꯐ ꯁꯤꯛꯁꯇꯤꯟꯗ
ꯕ꯭ꯔꯖꯤꯜꯅ ꯊꯣꯡꯒꯤꯅꯦꯕ
ꯊꯣꯝꯅꯤꯉꯅ ꯇꯧꯕꯗꯤ ꯑꯩꯅ ꯍꯥꯏꯕꯗꯤ ꯀ꯭ꯋꯥꯇꯔ ꯐꯥꯏꯅꯦꯜꯗ ꯍꯥꯏꯕ
ꯎꯝ ꯑꯗꯨꯗ ꯈꯪꯉꯅꯤ ꯕ꯭ꯔꯖꯤꯜꯗ ꯆꯪꯉꯗꯤ ꯅꯨꯡꯉꯥꯏꯔꯅꯤ ꯑꯁ ꯀꯅꯥꯗ ꯂꯩꯗꯣꯏꯅꯣ ꯕ꯭ꯔꯥꯖꯤꯜꯗ ꯑꯣꯢ ꯂꯩꯔꯗꯕꯅꯤ ꯑꯩꯅ ꯌꯦꯡꯉꯨꯗ ꯕ ꯑꯥꯔꯖꯦꯟꯇꯤꯅꯥ ꯕ꯭ꯔꯥꯖꯤꯜꯅꯒ ꯊꯣꯡꯈ꯭ꯔꯗꯤ ꯀꯝꯗꯧꯋꯤ ꯑꯗ ꯑꯩꯅ ꯍꯥꯏꯗꯤ
ꯑꯗꯣ ꯑꯥꯔꯖꯦꯟꯇꯤꯗꯣ ꯑꯔꯥꯏꯕ ꯑꯔꯥꯏꯕ ꯅꯠꯇꯦ ꯉꯍꯥꯟꯋꯥꯏ ꯇꯨ ꯊꯥꯎꯖꯟ ꯇ꯭ꯋꯦꯟꯇꯤ ꯇꯨꯒꯤꯗꯣ
ꯎꯝ
ꯀ꯭ꯔꯣꯁꯌꯥꯅ ꯀꯥꯈ꯭ꯔꯤꯅꯤ ꯕꯔꯖꯤꯟ ꯈꯪꯍꯧꯗ꯭ꯔꯣ
ꯈꯪꯉꯣ
ꯄꯦꯅꯥꯜꯇꯤꯗꯈꯤ ꯅꯣꯃ
ꯀꯩꯩꯅ ꯍꯥꯊꯤꯗ ꯀꯥꯎꯕꯕꯨ ꯀꯥꯕꯕꯨ ꯀꯔꯤꯝ ꯈꯟꯕꯤꯗꯦꯗ
ꯍꯝ ꯐ꯭ꯔꯥꯟꯁꯇ ꯏꯁꯆꯪ ꯆꯪꯉꯑꯅꯤ ꯏꯁꯄꯦꯟꯗ ꯆꯪꯉꯑꯅꯤ ꯔꯥꯎꯟ ꯑꯣꯐ ꯁꯤꯛꯁꯇꯤꯟ
ꯁꯄꯦꯦꯟ ꯆꯪꯄ ꯌꯥ ꯑꯩ ꯏꯁꯄꯦꯟꯁꯦ ꯀꯩꯅꯣ ꯈꯛꯇꯅꯤ ꯀꯩꯅꯣ ꯑ ꯏꯁꯄꯦꯟꯁꯦ ꯂꯩꯍꯧꯗꯧ ꯃꯥꯜꯂꯦ ꯐꯖꯕ ꯌꯧꯗ꯭ꯦ ꯕꯔꯖꯔꯅ ꯍꯦꯟꯗ꯭ꯔꯣ ꯐꯖꯕ
ꯁ꯭ꯄꯦꯟꯒ ꯕꯔꯖꯤꯟꯒ ꯁꯥꯟꯅꯔꯗꯤ ꯕꯔꯖꯤꯜꯅ ꯉꯝꯅꯤꯗ
ꯃꯅꯤ ꯌꯥꯝ ꯐꯖꯩꯁꯦ ꯍꯧꯖꯤꯛ ꯌꯥꯝ ꯐꯖꯩꯁꯦ ꯐ꯭ꯔꯥꯟꯁ ꯁ ꯐꯖꯦ ꯑꯔꯖꯦꯟꯇꯤꯅꯥ ꯑ ꯑꯗꯨ ꯁꯨꯝ ꯐꯖꯦ ꯎꯗꯨ ꯭ꯔꯥꯖꯤꯜ ꯀ
ꯑ ꯏꯁꯄꯦꯦꯟꯁꯨ ꯑ ꯀꯩ ꯂꯪꯉꯣꯅꯣ ꯀꯦꯕꯦꯕꯥꯔꯗꯦ ꯂꯝ ꯁꯥꯟꯅꯕꯗ ꯀꯩꯅꯣꯝ ꯇꯧꯔꯤꯗꯨꯗꯤ ꯗ꯭ꯔꯣ ꯆꯠꯈ꯭ꯔꯔꯤꯗꯨꯗꯤ
ꯗ꯭ꯔꯣꯗꯔꯤꯗ ꯑ ꯀꯤꯞꯄꯔꯗꯨ ꯅꯥꯟꯥꯟꯕꯅꯦ ꯑꯗꯨꯗꯨꯒ ꯃꯣꯏꯒ ꯑꯃꯨꯛ ꯇꯥꯏꯅꯦ ꯌꯦꯡꯉꯣ
ꯑꯗꯨꯗꯨꯒ ꯑꯔꯖꯦꯟꯇꯤꯅꯥ ꯇꯥꯏꯌꯦ
ꯑ ꯃꯣꯏ ꯕꯦꯛ ꯊꯤꯡꯕ ꯑꯃ ꯌꯥꯝ ꯀꯜꯂꯦꯕ ꯈꯪꯕ꯭ꯔꯥ ꯃꯣꯏ ꯀꯥꯡꯕꯨꯁꯦ ꯑꯗꯣ ꯄꯣꯕ ꯍꯥꯏꯁꯦ ꯑꯥꯔꯖꯦꯟꯇꯤꯅꯥ ꯃꯗꯥꯎꯂ ꯌꯥꯗ꯭ꯔꯗꯤ ꯄꯦꯅꯥꯜꯇꯤꯗ ꯃꯣꯏ ꯀꯥꯈꯤꯗꯣꯏꯅꯦ ꯑꯃꯨꯛꯀ ꯑꯗꯨ ꯑꯗꯨ ꯃꯥꯥꯏꯅꯒ ꯇ ꯍꯧꯔꯗꯤ ꯈꯪꯒꯗꯕꯅꯤ ꯍꯥꯏꯁꯤꯅꯦ ꯑꯩ ꯑꯩ ꯑꯗꯨ ꯌꯦꯡꯉꯦ ꯈꯟꯖꯕ ꯑꯩꯗꯤ ꯑꯔꯖꯦꯟꯇꯤꯅꯥ ꯑꯩꯅ
ꯑꯦꯁ ꯃꯤꯁꯤ ꯍꯣꯏꯁꯨ ꯑꯔꯥꯏꯕ ꯅꯠꯇꯕꯅꯤꯅ ꯇꯧꯔꯛꯀꯅꯤ ꯍꯦꯟꯅꯁꯨ
ꯈꯔꯗꯤ ꯇꯧꯔꯛꯅꯤ ꯑꯗꯣ ꯌꯦꯡꯒꯁꯤꯅꯤ ꯗꯥꯎ ꯌꯥꯗ꯭ꯔꯗꯤ
ꯎꯝ
ꯂꯩꯗꯅ ꯣ ꯣꯜꯁꯤꯗꯤ ꯗꯗꯥꯎ ꯌꯥꯗꯦꯎ ꯌꯥ ꯌꯥꯗꯕ ꯂꯩꯗꯅ
ꯑꯅꯦ
ꯅꯤꯗꯅꯥꯨꯅꯤꯗ ꯊꯥꯗꯗꯤꯁ ꯇꯪ ꯌꯦꯒꯦ ꯌꯦꯡꯒꯗꯧ ꯑꯗꯨꯝꯗꯤ
ꯑꯁ ꯑꯩ ꯈꯜꯂꯤꯒꯦ
ꯍꯥꯥ
ꯀꯩꯅꯣ ꯇꯧꯔꯅꯤꯕ ꯀ꯭ꯋꯥꯇꯔ ꯐꯥꯏꯅꯦꯜꯗ ꯑꯔꯖꯦꯟꯇꯤꯅꯥ ꯇꯥꯔꯅꯤꯗꯅ
ꯎꯝ
ꯀ꯭ꯋꯥꯔꯇꯔ ꯐꯥꯏꯅꯦꯜ ꯃꯇꯝꯊꯪ ꯑꯃꯨꯛ ꯁꯤꯦꯃꯤ ꯐꯥꯏꯅꯦꯜꯃꯨꯛ ꯁꯥꯟꯅꯒꯅꯤꯕ
ꯎꯝ ꯄꯣꯇꯨꯒꯜꯒ ꯀꯣꯁꯤ ꯌꯥꯑꯒꯁꯤꯕꯨ ꯀꯅꯥ ꯀꯥꯗꯣꯏꯖ ꯈꯪꯗꯦꯅꯦ ꯂꯩꯩꯍꯧꯗꯧ ꯃꯥꯜꯂꯤꯅꯤꯅꯦ ꯀꯣꯏꯁꯤ ꯌꯥꯝ ꯃꯗ꯭ꯔꯤꯛ ꯌꯥꯎꯔꯤꯕ ꯃꯣꯏ ꯂꯥꯁ ꯑꯣꯏꯔꯕꯝꯅꯤꯅꯦ
ꯋꯥꯔꯜ ꯔꯁꯨ ꯂꯥꯁ
ꯑꯗꯣ ꯀꯣꯁꯤꯌꯥꯁꯦ ꯐꯖꯕ꯭ꯔꯕꯕꯣ
ꯀꯒꯥꯔꯤ ꯐꯖꯕꯅꯤ ꯉꯋꯥꯏꯗꯦ
ꯍꯧꯖꯤꯛꯀꯤ ꯅꯪ ꯌꯦꯡꯗ꯭ꯔꯤꯦ ꯑꯩ ꯌꯦꯡꯗ꯭ꯔꯤ ꯑꯩꯅ ꯌꯦꯡꯉꯁꯤꯦ ꯄꯣꯔꯇꯨꯒꯜꯒ ꯕ꯭ꯔꯥꯖꯤꯜꯒ ꯐꯔ ꯌꯦꯡꯉꯤ ꯃꯣꯔꯣꯛꯀꯣꯁꯨ ꯃꯣꯔꯣꯛꯀꯣꯁꯨ ꯆꯪꯉꯛꯏꯅꯦ
ꯃꯣꯔ ꯀꯣ ꯍꯀꯤꯝꯗꯨ ꯁꯟꯗꯣ
ꯍꯣꯏ ꯊꯨꯡꯉꯥꯎ ꯑꯗꯨ ꯄꯣꯁꯇ ꯄꯗꯥꯗ
ꯑꯣ ꯂꯥꯛꯄꯣ ꯅꯁꯁꯨ
ꯍꯣꯏꯆꯔ ꯄꯣ ꯀꯥꯎꯗ ꯂꯕꯥ ꯇ
ꯉꯥꯎꯔꯤ ꯐꯩꯗꯤ ꯉꯥꯏꯍꯥꯛ ꯅꯦꯝꯃꯤ ꯐꯔꯦ ꯐꯔꯦ ꯑꯗꯨꯗꯤ
ꯍꯣꯏꯣꯏ
ꯇꯥꯃꯦꯦꯟ ꯇꯥꯃꯦꯦꯟ ꯅꯪꯁꯨ ꯂꯩꯖꯔꯣ ꯑꯗꯨꯗꯤ
ꯍꯣꯏ